ꯇꯥꯔꯕꯣ ꯑ ꯇꯔ ꯇꯔꯦ ꯄꯛ ꯆꯥꯎ ꯃꯤꯡꯁꯦ ꯌꯥꯝ ꯐꯖꯩ
ꯆꯥꯛ ꯆꯥꯔꯕꯣ ꯀꯩꯣ ꯀꯃꯥꯏꯅ ꯇꯧꯔꯒꯦ
ꯆꯥꯛꯁꯦ ꯑꯩꯁꯦ ꯍꯜꯂꯛꯄꯒ ꯑꯗꯨꯝ ꯀꯩꯀꯥ ꯆꯥꯥꯁꯜꯂꯨꯕꯒꯤ ꯍꯧꯖꯤꯛꯃꯛꯇꯤ ꯆꯥꯛ ꯆꯥꯗꯦ ꯑꯁꯤꯒꯤ ꯀꯣꯛ ꯀꯣꯛ ꯀꯣꯛꯀ ꯇꯧꯕ ꯎꯆꯦꯛꯁꯦ ꯍꯧꯖꯤꯛ ꯈꯣꯡꯅ ꯌꯥꯝ ꯅꯨꯡꯁꯤꯌꯦ ꯅꯨꯡꯗꯥꯡꯁꯤꯗ ꯌꯥꯝ ꯁꯦꯡꯅ ꯇꯥꯕꯗꯣ ꯑꯣꯏꯌꯦ ꯑꯗꯣ ꯅꯪꯗꯤ ꯍꯜꯂꯛꯄ ꯀꯌꯥꯝ ꯀꯨꯏꯔꯒꯦ ꯑꯗꯩ ꯆꯥꯛ ꯏꯁꯤꯡꯅ ꯀꯃꯥꯏꯅ ꯇꯧꯗꯣꯏꯅꯣ ꯊꯣꯡꯉꯝꯃꯕ꯭ꯔꯣ ꯀꯩ ꯌꯦꯟꯁꯥꯡ ꯊꯣꯡꯉꯒꯦ ꯀꯃꯥꯏꯅ ꯇꯧꯒꯦ
ꯑꯁ ꯍꯜꯂꯛꯇ ꯉ ꯍꯥꯏꯥꯏꯔꯤꯗ ꯑꯩꯗꯣ ꯑꯩꯈꯣꯏꯗꯣ ꯉꯁꯤ ꯊꯕꯛ ꯃꯤ ꯎꯅꯕꯀꯣ ꯑꯁ ꯃꯤ ꯎꯅꯕ ꯎꯅꯕ ꯌꯥꯕ ꯃꯤ ꯂꯣꯏ ꯎꯅꯔꯦ ꯑꯁ ꯕꯦꯔꯥ ꯕꯦꯔꯤ ꯑꯗꯨꯝ ꯆꯦꯜ ꯂꯩꯔꯦ ꯇꯧꯔꯁꯨ ꯊꯕꯛꯁꯦ ꯂꯣꯏꯁꯤꯟꯕ ꯅꯥꯏꯗꯧ ꯃꯥꯟꯗꯦ ꯑꯁꯨꯝ ꯊꯤꯟꯊꯈꯤꯗꯧ ꯇꯧꯕ ꯃꯥꯜꯂꯦ ꯍꯜꯂꯛꯄꯗꯤ ꯑꯩꯗꯣ ꯉꯁꯥꯏ ꯃꯤ ꯃꯣꯏꯗꯤ ꯃꯤ ꯑꯇꯩꯁꯨ ꯎꯅꯍꯧꯔꯤꯕꯀꯣ ꯑꯩꯗꯤ ꯂꯝ ꯂꯥꯞꯄꯅꯤꯅ ꯎꯅꯒꯦꯅ ꯑ ꯆꯠꯂꯒꯦꯅ ꯑꯗꯨꯝ ꯂꯥꯛꯑꯦ ꯏꯃꯥꯟꯅꯕꯤ ꯑꯃ ꯑ ꯁꯣꯝ ꯅꯥꯀꯟ ꯌꯣꯝꯗ ꯌꯥꯎꯕꯗꯣ ꯃꯥꯒ ꯍꯥꯏꯗꯃꯤꯟꯅꯔꯛꯑꯦ ꯕꯖꯥꯔꯗꯒꯤ ꯑꯩꯈꯣꯏꯅꯎꯄꯥ ꯇꯧꯔ ꯂꯧꯕ ꯂꯥꯜꯂꯦ ꯑꯗꯨꯗꯨꯒ ꯑꯗꯨꯝ ꯆꯪꯉꯛꯑꯦ ꯆꯪꯉꯛꯄꯒ ꯆꯥ ꯇꯣꯛꯄꯒꯅꯤ ꯍꯧꯖꯤꯛ ꯂꯩꯔꯝꯃꯤꯗꯣ ꯆꯥꯛꯄꯁꯨ ꯆꯥꯔꯦ ꯈꯥꯃꯦꯟ ꯑꯁꯤꯟꯕ ꯆꯥꯔꯦ ꯀꯥꯡꯉꯧꯅꯦ ꯑꯗꯩ ꯆꯨꯖꯥꯛ ꯀꯩꯀꯌꯥꯉꯧꯕꯁꯨ ꯆꯥꯔꯦ ꯑꯗꯨꯃꯥꯏꯅ ꯇꯧꯔꯒ ꯑꯗꯨꯝ ꯆꯝꯅ ꯆꯥꯁꯤꯟꯈ꯭ꯔꯦ ꯋꯥꯁꯨ ꯋꯥꯔꯦ
ꯑꯣ ꯑꯩꯗꯤ ꯅꯪꯗꯣ ꯉꯁꯤꯁꯨ ꯑꯥꯗ ꯑꯗꯨꯝ ꯂꯩꯔꯗꯣꯏꯔꯥ ꯍꯌꯦꯡꯁꯨ ꯍꯥꯏꯗꯤ ꯅꯪ ꯄꯨꯡ ꯇꯔꯨꯛ ꯇꯥꯔꯦꯒ ꯍꯥꯏꯈꯤꯕꯗꯨꯗ ꯑꯩꯅ
ꯅꯪꯗ ꯆꯥꯔꯕ ꯀꯃꯥꯏꯅ ꯇꯧꯔꯒꯦ
ꯍꯌꯦꯡꯁꯨ ꯑꯃꯨꯛ ꯎꯅꯗꯣꯏꯔꯥꯅ ꯈꯜꯂꯨꯏꯅꯦ ꯍꯥꯏꯕ ꯑꯗꯨꯒꯤ ꯅꯪꯗꯣ ꯉꯁꯨ ꯑꯥꯗ ꯑꯗꯨꯝ ꯂꯩꯔꯤꯕ꯭ꯔꯥꯅ ꯈꯜꯂꯨꯏꯅꯦ ꯐꯔꯦ ꯐꯔꯦ ꯅ ꯌꯨꯝꯗ ꯍꯜꯂꯛꯑꯕꯨꯗꯤ ꯑꯩꯕꯨꯗꯤ ꯆꯥꯗ꯭ꯔꯤꯑꯕꯀꯣ ꯑꯗꯣ ꯅꯣꯏꯒꯤꯗꯣ ꯍꯌꯦꯡꯁꯨ ꯑꯃꯨꯛ ꯎꯅꯕ ꯃꯤ ꯌꯥꯎꯈꯤꯗꯣꯏꯔꯥ ꯅꯠꯇ꯭ꯔꯒ ꯎꯅꯔꯔꯣꯏꯗꯕ꯭ꯔꯥ ꯀꯃꯥꯏꯅ ꯇꯧꯗꯣꯏꯅꯣ
ꯑꯗꯨ ꯍꯥꯏꯕ ꯉꯝꯗꯦ ꯑꯗꯣ ꯑꯌꯥꯝꯕ ꯎꯅꯕ ꯌꯥꯕ ꯎꯅꯔꯦꯕꯀꯣ ꯑꯗꯨꯝ ꯃꯣꯏꯁꯨ ꯃꯔꯩ ꯇꯧꯕ ꯂꯩꯔꯦꯕꯀꯣ ꯍꯥꯏꯗꯤ ꯃꯣꯏ ꯄꯩꯁꯥ ꯅꯨꯡꯁꯥ ꯈꯔ ꯂꯧꯁꯤꯜꯂꯨꯕ ꯃꯥꯜꯂꯦꯕꯀꯣ ꯑꯩꯈꯣꯏꯁꯦ ꯊꯥꯕ ꯌꯥꯕ ꯇꯧꯕ ꯌꯥꯕ ꯍꯦꯛꯇ ꯀꯩꯅꯣ ꯇꯧꯕ ꯂꯧꯕ ꯑꯦꯛꯁꯟ ꯂꯧꯕ ꯌꯥꯕ ꯃꯌꯥꯝꯁꯨ ꯂꯣꯏ ꯂꯧꯔꯕꯅꯦꯕ ꯑꯗꯣ ꯑꯗꯨꯝꯣꯏꯅꯅꯦ ꯑꯗꯨꯝ ꯑꯇꯣꯞꯄ ꯑꯆꯧ ꯑꯆꯧꯕꯅ ꯌꯥꯕ ꯑꯩꯈꯣꯏꯒꯤ ꯃꯦꯟ ꯑꯣꯏꯔꯤꯕ ꯑꯩꯈꯣꯏꯒꯤ ꯀꯣꯂꯦꯖꯀꯤꯗꯣ ꯑꯗꯨꯗꯨꯅꯅꯦ ꯑꯗꯨꯝ ꯊꯤꯡꯅꯔꯦꯅ ꯇꯧꯔꯤꯁꯦ ꯊꯕꯛꯁꯦ ꯑꯗꯨ ꯈꯪꯗ꯭ꯦ ꯑꯗꯨ ꯌꯥꯅꯕꯗꯤ ꯇꯧꯒꯦꯗꯦ ꯍꯥꯏꯕ ꯑꯗꯨꯛꯁ ꯃꯣꯏꯗ ꯑꯣꯏꯔꯣꯏꯗꯕ ꯃꯥꯜꯂꯦ ꯑꯗꯨꯗ ꯈꯔ ꯆꯔꯛ ꯆꯟꯅ ꯇꯧꯔꯒ ꯑꯗꯨꯝ ꯂꯩꯗꯧ ꯃꯥꯜꯂꯦ ꯆꯦꯃꯔꯁꯨ ꯉꯔ ꯑꯉꯥꯡꯁꯨ ꯌꯦꯡꯉꯨꯅꯦ ꯄꯨꯡ ꯃꯔꯤ ꯃꯈꯥꯏ ꯃꯉꯥ ꯇꯥꯔꯦ ꯑꯗꯨꯝ ꯎꯅꯕꯗ ꯂꯣꯏꯔꯒ ꯑꯗꯨꯝ ꯉꯁꯤ ꯁꯨꯝ ꯎꯅꯗꯧ ꯂꯩꯕꯅꯤ ꯍꯜꯂꯛꯄꯗ ꯐꯔꯛ ꯇꯥꯔꯅꯤꯅ ꯍꯌꯦꯡꯁꯨ ꯑꯃꯨꯛ ꯑꯩꯈꯣꯏ ꯀꯣꯂꯦꯖꯀꯤ ꯑꯣꯖꯥꯈꯩ ꯎꯅꯅꯤ ꯉꯁꯤ ꯉꯁꯤ ꯎꯅꯕ ꯅꯪꯉꯒ ꯎꯅꯩ ꯇꯧꯍꯧꯕꯅꯤ ꯎꯅꯕ ꯅꯪꯗ꯭ꯔꯣꯏꯦ ꯑꯃꯨꯛ ꯍꯥꯏꯗꯣ ꯍꯌꯦꯡꯅ ꯆꯠꯂꯔꯣꯏꯗ ꯋꯥꯁꯨ ꯋꯥ ꯍꯥꯏꯔꯕꯅꯤꯅ ꯒ꯭ꯌꯥꯟ ꯇꯥꯔꯗꯤ ꯇꯧꯔꯤꯁꯦ
ꯍꯣꯏ ꯑꯗꯨꯅꯤꯅꯦ ꯍꯧꯖꯤꯛ ꯃꯇꯝꯁꯤꯗ ꯁꯤꯅꯦ ꯁꯪꯒ ꯑꯃ ꯗꯔꯀꯥꯔ ꯇꯥꯏ ꯁꯪꯒꯗ ꯅꯠꯇꯅ ꯄꯩꯁꯥ ꯄꯥꯏꯗꯕꯁꯨ ꯑꯃꯨꯛ ꯌꯥꯗꯦ ꯑꯅꯤꯁꯦ ꯄꯨꯟꯗ꯭ꯔꯒꯗꯤ ꯌꯥꯗꯦꯕ ꯁꯪꯒ ꯂꯩꯔꯁꯨ ꯄꯩꯁꯥ ꯄꯦ ꯇ ꯄꯩꯁꯥ ꯄꯥꯏꯔꯁꯨ ꯁꯪꯉ ꯂꯩꯇ꯭ꯔꯒꯗꯤ ꯇꯣꯛꯑꯦ ꯍꯧꯖꯤꯛꯇꯤꯅꯤ ꯑꯉꯝ ꯑꯉꯝ ꯆꯥꯅꯕ ꯃꯇꯝꯅꯅꯦ ꯑꯩꯗꯤ ꯆꯨꯝꯗ꯭ꯔꯤꯡ ꯑꯩꯗꯤ ꯑꯐꯕꯅꯤ ꯑꯩꯗꯤ ꯑꯆꯨꯝꯕ ꯆꯠꯀꯦꯅ ꯇꯧꯔꯕ ꯑꯗꯨꯝ ꯁꯥꯏꯠꯇꯒꯤ ꯑꯃꯅ ꯑꯃꯨꯛ ꯂꯥꯛꯈꯤ ꯑꯃꯅ ꯑꯃꯨꯛ ꯃꯨꯟꯈꯤ ꯑꯗꯨꯝ ꯐꯪꯍꯧꯔꯔꯣꯏ ꯑꯗꯨꯃ ꯁꯤꯁꯦ ꯑꯗꯨꯝ ꯍꯧꯖꯤꯛ ꯍꯧꯖꯤꯛ ꯌꯥꯝ ꯀꯟꯅ ꯑꯗꯨꯝ ꯆꯠꯅꯗꯅ ꯂꯩꯔꯕ ꯄꯣꯠꯅꯤ ꯑꯗꯨꯅꯅꯦ ꯈꯪꯗꯦ ꯑꯩꯈꯣꯏꯁꯨ ꯀꯩ ꯍꯥꯏꯗꯣꯏꯅꯣ ꯁꯤꯗ ꯐꯠꯇꯅꯕ ꯇꯥꯛꯄ ꯈꯣꯠꯄꯒꯤ ꯋꯥ ꯑꯝꯇ ꯂꯩꯇꯦ ꯁꯨꯝ ꯑꯁꯦꯡ ꯑꯁꯦꯡꯕ ꯇꯧꯔꯤꯕꯗꯣ ꯑꯩꯈꯣꯏꯁ꯭ꯥꯏꯒꯤ ꯑꯣꯏꯅ ꯍꯧꯖꯤꯛ ꯍꯧꯖꯤꯛꯀꯤ ꯑꯣꯏꯅ ꯑꯗꯨꯗꯨꯅꯦ ꯑꯩꯅ ꯁꯨꯝ ꯍꯥꯏꯔꯤꯁꯦ ꯁꯤꯗ
ꯑꯩꯈꯣꯏꯅꯕꯨꯗꯤ ꯂꯥꯟꯕꯕꯨꯗꯤ ꯅꯠꯇꯦꯕ ꯑꯩꯈꯣꯏꯗꯤ ꯑꯩꯈꯣꯏꯅ ꯄꯤꯕ ꯌꯥꯕ ꯑꯗꯒꯤ ꯈꯪꯍꯟꯕ ꯌꯥꯕ ꯑꯗꯒꯤ ꯑꯩꯈꯣꯏꯒꯤ ꯃꯇꯦꯡ ꯑꯣꯏꯒꯗꯕ ꯆꯦ ꯆꯥꯡ ꯃꯌꯥꯝꯗꯣ ꯂꯣꯏꯅ ꯈꯣꯝꯒꯠꯂꯒ ꯂꯩꯔꯕꯅꯦꯕꯀꯣ ꯑꯗꯨꯗ ꯈꯪꯗꯦꯅꯦ ꯍꯥꯏꯗꯤ ꯑꯩꯈꯣꯏꯗ ꯑꯩꯈꯣꯏ ꯆꯨꯝꯗꯤꯡ ꯂꯩꯔꯝꯕꯒꯤ ꯁꯣꯏꯅꯦꯕꯀꯣ ꯑꯩꯈꯣꯏꯅ ꯆꯨꯝꯗꯤꯡ ꯂꯩ ꯑꯗꯨꯃꯥꯏꯅ ꯃꯣꯏꯗꯤ ꯑꯇꯣꯞꯄ ꯃꯅꯨꯡ ꯑꯃꯗ ꯇꯧꯔꯒ ꯑꯆꯧ ꯑꯁꯥꯡ ꯃꯌꯥꯝ ꯀꯩꯀꯩ ꯇꯧꯔ ꯑꯗꯨꯃꯥꯏꯅ ꯎꯅ ꯂꯩꯔꯝꯃꯕ ꯑꯗꯨꯗꯨꯅ ꯃꯣꯏꯒꯤ ꯃꯣꯏꯒꯤ ꯃꯣꯏꯒꯤꯗ ꯑꯣꯏꯅ ꯂꯩꯈꯔꯒ ꯑꯩꯈꯣꯏꯒꯤ ꯃꯥꯏꯣꯛꯇ ꯑꯣꯏꯅ ꯂꯥꯛꯄꯒꯤ ꯐꯤꯕꯝ ꯑꯃ ꯂꯥꯛꯑꯕ ꯑꯗꯨꯗꯒꯤ ꯑꯩꯈꯣꯏꯒꯤ ꯁꯤꯗ ꯌꯥꯔꯔꯒ ꯑꯩꯈꯣꯏꯁꯨ ꯈꯔ ꯗꯞ ꯇꯧꯗ꯭ꯔꯗꯤ ꯑꯗꯨꯃꯥꯏꯅ ꯈꯟꯕꯒꯤ ꯗꯞ ꯇꯧꯕ ꯍꯧꯕꯅꯦꯕ ꯗꯞ ꯇꯧꯕꯁꯦ ꯑꯗꯨꯝ ꯈꯪꯗꯦꯗ ꯑꯗꯨ ꯑꯣꯏꯇꯥꯔꯒꯁꯨ ꯃꯣꯏꯗꯣ ꯍꯥꯟꯅ ꯂꯧꯁꯤꯟꯈ꯭ꯔꯕꯒꯤ ꯃꯥꯜꯂꯦꯕꯀꯣ ꯑꯗꯨꯣ ꯎ ꯄꯥꯏꯁꯨꯂꯥꯏ ꯂꯩꯇ꯭ꯔꯕ ꯑꯗꯨꯒꯤ ꯈꯪꯗꯦꯗ ꯇꯣꯛꯑꯁ ꯑꯁ ꯋꯥꯔꯤꯏꯁꯦ ꯑꯩ ꯀꯣꯛꯁꯨ ꯌꯥꯝ ꯆꯤꯛꯏꯦ
ꯍꯣꯏꯗ ꯑꯁꯦꯡꯕꯒꯤ ꯑꯣꯏꯅꯗꯤ ꯑꯩꯗꯤ ꯌꯥꯝ ꯇꯥꯅꯤꯡꯗꯕꯅꯤ ꯅꯣꯏ ꯁꯤ ꯋꯥꯔꯤꯁꯦ ꯑꯗꯨꯅ ꯑꯗꯨꯝ ꯍꯥꯏꯗꯤ ꯋꯥꯔꯤꯗꯣ ꯉꯒꯤꯗꯣ ꯑꯥꯗꯒꯤ ꯍꯜꯂꯛꯄꯒꯤ ꯋꯥꯔꯤꯗꯒꯤ ꯁꯨꯝ ꯍꯧꯈꯤꯕꯗꯨꯗꯅꯦ ꯍꯥꯏꯗꯤ ꯀꯣꯛ ꯅꯤꯡꯁꯤꯡꯉꯛꯄꯗꯣ ꯑꯩꯁꯤꯅꯦ ꯑꯩꯒꯤ ꯁꯨꯝ ꯇꯥꯖꯅꯤꯡꯗꯦ ꯁꯨꯝ ꯆꯠ ꯍꯜꯅꯅꯤꯡꯗꯕꯅꯤ ꯁꯤ ꯋꯥꯔꯤꯁꯦ ꯑꯩ ꯎꯅꯤꯡꯗꯦ ꯁꯨꯝ ꯇꯨꯅꯤꯡꯗꯦ ꯇꯥꯁꯨ ꯇꯥꯅꯤꯡꯗꯦ ꯈꯪꯁꯨ ꯈꯪꯅꯤꯡꯗꯦ ꯀꯔꯝꯍꯥꯏꯅ ꯇꯧꯕ ꯑꯃꯁꯁꯨ ꯍꯪꯅꯤꯡꯗꯦ ꯑꯗꯨꯣ ꯅꯪꯗꯤ ꯑꯥꯗ ꯆꯠꯈꯤꯗꯧꯔꯤꯕꯃꯤꯅ ꯑꯗꯨꯗꯤ ꯑꯩ ꯍꯥꯏꯁꯦ ꯃꯇꯝ ꯈꯔꯗꯤ ꯄꯥꯎ ꯐꯥꯎꯅꯗꯕꯅ ꯐꯗꯣꯔꯤꯕꯅꯤ ꯐꯥꯎꯅꯒꯦ ꯍꯥꯏꯔꯗꯨꯁꯨ ꯁꯤꯨꯒꯨꯝꯕ ꯄꯥꯎ ꯑꯃ ꯇꯝꯃꯛꯀꯅꯨ ꯑꯩꯉꯣꯟꯗ ꯂꯤꯁꯨ ꯂꯤꯔꯛꯀꯅꯨ ꯏꯁꯧꯒꯠꯂ ꯂꯥꯡꯕꯒꯤ ꯄꯦꯟꯗꯕꯒꯤ ꯌꯥꯝ ꯇꯧꯔꯛꯀꯅꯨ ꯁꯤ ꯗꯤ ꯑꯩꯅ ꯍꯦꯟꯅ ꯇꯥꯅꯤꯡꯗꯦꯕꯀꯣ ꯑꯗꯨ ꯐꯔꯦ ꯑꯗꯣ ꯀꯩꯅꯣ ꯇꯧꯗꯦ ꯅꯪ ꯑꯗꯨꯗꯤ ꯉꯁꯤꯗꯤ ꯄꯣꯊꯥꯔꯅꯤ ꯑꯗꯨꯅ ꯍꯌꯦꯡꯁꯨ ꯌꯥꯔꯔꯣꯏ ꯑꯩꯗꯤꯅꯦ ꯋꯥꯛꯀꯤꯡ ꯆꯠꯇꯕ ꯀꯨꯏꯃꯟꯗꯅ ꯏꯁꯥꯁꯦ ꯕꯣꯔꯤꯡ ꯆꯨꯕꯗ ꯂꯣꯏꯔꯕꯅꯦ ꯍꯥꯏꯕꯗꯤ ꯑꯌꯨꯛꯁꯦ ꯍꯧꯖꯤꯛꯁꯦ ꯍꯜꯂꯛꯑꯒ ꯑꯗꯨꯝ ꯇꯨꯝꯃꯅꯤ ꯍꯌꯦꯡ ꯅꯣꯡꯉꯥꯜꯂꯒ ꯍꯧꯒꯠꯂꯒ ꯑꯃꯨꯛ ꯆꯠꯂꯨꯔꯅꯤ ꯑꯃꯨꯛ ꯍꯜꯂꯒ ꯑꯃꯨꯛ ꯇꯨꯝꯃꯅꯤ ꯑꯗꯨꯝ ꯇꯧ ꯂꯩꯔꯦꯕ ꯏꯁꯥꯁꯦ ꯑꯃꯝ ꯆꯠꯊꯣꯛꯇꯕꯗꯣ ꯆꯠꯊꯣꯛꯅꯉꯥꯏꯗꯣ ꯂꯩꯇ꯭ꯔꯃꯤꯅꯤ ꯏꯊꯟꯗꯗꯤ ꯑꯃꯨꯛ ꯁꯨꯡꯥꯡ ꯕꯣꯔꯤꯡ ꯆꯨꯕꯗ ꯑꯗꯒꯤ ꯅꯨꯡꯗꯥꯡ ꯋꯥꯏꯔꯝꯗꯨ ꯑꯣꯏꯔꯗꯤ ꯑꯃꯨꯛ ꯉꯜꯂꯒꯗꯤ ꯏꯊꯟꯗ ꯆꯠꯂꯁꯨ ꯌꯥꯕ ꯑꯌꯨꯛꯨꯝꯕꯗꯗꯤ ꯏꯊꯟ ꯆꯠꯄꯁꯦ ꯌꯥꯝ ꯇꯟꯕꯗꯣ ꯑꯗꯨꯒꯤ ꯈꯪꯗꯦ ꯆꯠꯇꯕꯕꯨ ꯀꯨꯏꯔꯦ ꯑꯗꯨꯅ ꯍꯌꯦꯡꯕꯨꯗꯤ ꯅꯪꯅ ꯑꯃꯨꯛ ꯐꯔꯛ ꯇꯥꯔꯅꯤ ꯑꯗꯩ ꯍꯪꯆꯤꯠꯇꯒꯤꯗꯤ ꯑꯃꯨꯛ ꯅꯪꯅ ꯑꯃꯨꯛ ꯀꯩꯅꯣꯗ ꯆꯠꯀꯦ ꯑꯃꯨꯣ ꯍꯥꯏꯔꯛꯇꯧ ꯃꯥꯜꯂꯦ ꯑꯁ ꯑꯗꯨꯝ ꯇꯣꯛꯇꯧ ꯃꯥꯜꯂꯦꯗ ꯆꯠꯇꯅ ꯀꯃꯥꯏꯅ ꯇꯧꯗꯣꯏꯅꯣ ꯈꯪꯗꯦ
ꯑꯗꯨꯝ ꯌꯥꯅꯤꯌꯦ ꯑꯗꯨꯝ ꯍꯌꯦꯡ ꯆꯠꯂꯁꯨ ꯆꯠꯁꯦ ꯑꯗꯨꯝ ꯄꯨꯡ ꯃꯉꯥ ꯃꯈꯥꯏ ꯁ꯭ꯋꯥꯏꯗ ꯆꯠꯂꯁꯨ ꯌꯥꯅꯤ ꯑꯗꯣ ꯃꯁꯥꯏꯁꯨ ꯃꯥꯟꯅꯕꯗꯣ ꯐꯣꯟ ꯇꯧꯔꯛꯑꯝꯕꯅꯦ ꯂꯥꯛꯑꯣ ꯈꯣꯠꯂꯣꯅ ꯑꯩꯅ ꯑꯁꯇ ꯑꯩ ꯃꯊꯥ ꯌꯥꯝ ꯁꯥꯔꯤꯔꯦ ꯈꯣꯠꯂꯤꯔꯦ ꯑꯗꯣ ꯃꯥꯅꯁꯨ ꯁ ꯍꯣꯏꯑꯦꯅ ꯅꯣꯏꯒꯤꯗ ꯑꯗꯨꯝ ꯅꯣꯏꯒꯤ ꯇꯧꯒꯗꯧꯗꯣ ꯍꯥꯟꯅ ꯆꯦꯜꯂꯣ ꯈꯣꯠꯂꯣ ꯑꯗꯨꯅ ꯃꯔꯨꯅꯤ ꯑꯗꯨ ꯑꯩꯈꯣꯏꯒꯤꯗꯤ ꯀꯩꯁꯨ ꯅꯠꯇꯦꯗ ꯍꯥꯏꯕꯗꯤ ꯑꯗꯨꯝ ꯇ ꯇꯧꯔꯁꯨ ꯌꯥꯕ ꯇꯧꯔꯁꯨ ꯌꯥꯕ ꯄꯣꯠꯅꯤ ꯑꯗ ꯁꯨꯝ ꯅꯪ ꯌꯥꯎꯍꯟꯅꯤꯡꯕꯒꯤ ꯑꯗꯨꯝ ꯍꯥꯏꯕꯅꯤ ꯈꯣꯠꯄꯅꯤ ꯑꯗꯨꯃꯥꯏꯅ ꯍꯥꯏꯔꯛꯄ ꯑꯗꯨ ꯌꯦꯡꯉꯁꯦ ꯑꯗꯨꯝ ꯍꯌꯦꯡ ꯆꯠꯂꯁꯨ ꯆꯠꯁꯤꯁ ꯑꯩꯁꯨ ꯋꯥꯛꯀꯤꯡ ꯆꯠꯇꯕ ꯀꯨꯏꯔꯦꯕꯀꯣꯣꯏ ꯏꯁꯥꯁꯦ ꯀꯩ ꯍꯥꯏꯅꯤ ꯀꯆꯨ ꯀꯨꯃꯦꯟ ꯑ ꯊꯣꯛ ꯋꯥꯈꯜꯁꯨ ꯋꯥꯕ ꯍꯛꯆꯥꯡꯁꯨ ꯋꯥꯕ ꯑꯗꯨꯝ ꯄꯨꯂꯞ ꯄꯨꯟꯁꯤꯟꯅꯕꯒꯤꯀꯣ ꯌꯥꯝ ꯋꯥꯕꯗꯣ ꯑꯗꯨꯃꯥꯏꯅ ꯑꯣꯏꯌꯦꯕꯀꯣ ꯑꯗꯒꯤ ꯋꯥꯈꯟꯗꯁꯨ ꯑꯗꯨꯝ ꯋꯥꯍꯜꯂ ꯂꯩꯕꯗꯣ ꯑꯗꯒꯤ ꯌꯦꯡꯉꯨꯅꯦ ꯄꯨꯡ ꯀꯩꯅꯣꯗꯒꯤ ꯄꯨꯡ ꯇꯔꯥꯃꯥꯊꯣꯏꯗꯒꯤ ꯉꯥꯏꯕꯗꯨꯅ ꯄꯨꯡ ꯃꯉꯥ ꯃꯈꯥꯏ ꯇꯔꯨꯛꯇ ꯎꯅꯔꯤꯅꯦꯕ ꯀꯌꯥꯝ ꯋꯥꯏꯅ ꯈꯪꯉꯝꯃꯅꯤ ꯊꯣꯛꯄꯁꯨ ꯌꯥꯗ ꯆꯪꯕꯁꯨ ꯌꯥꯗ ꯑꯃꯨꯛ ꯆꯪꯈꯤꯕꯁꯤꯅ ꯑꯩꯈꯣꯏꯒꯤ ꯑꯩꯒꯤ ꯀꯩꯅꯣꯗꯤ ꯀꯥꯔꯠ ꯗ ꯂꯣꯏ ꯄꯥꯏꯔ ꯂꯧꯍꯧꯗꯣꯏꯅꯤꯅꯅꯦ ꯑꯗꯨꯅ ꯌꯥꯝ ꯋꯥꯕ ꯑꯃ ꯑꯣꯏꯕꯗꯣ ꯊꯣꯛꯑꯒ ꯀꯩꯅꯣꯝ ꯆꯥꯔꯨꯒꯦ ꯍꯥꯏꯔꯁꯨ ꯀꯩꯝ ꯐꯪꯗꯕ ꯍꯥꯏꯇꯥꯔꯦꯀꯣ ꯑꯗꯨꯗꯒꯤ ꯋꯥꯕꯗꯣ ꯑꯣꯏꯔꯦ ꯑꯗꯒꯤ ꯉꯁꯥꯏ ꯉꯁꯥꯏ ꯑꯩꯁꯨ ꯍꯥꯏꯔꯒ ꯇꯨꯒꯦ ꯇꯧꯔꯛꯄꯅꯦ ꯋꯥꯃꯟꯕꯒꯤ ꯍꯥꯏꯕꯗꯤ ꯀꯩꯝ ꯍꯥꯟꯅꯗꯤ ꯑꯩ ꯑꯗꯨꯝ ꯄꯨꯛ ꯆꯥꯎꯖꯕꯅꯤꯅ ꯑꯃ ꯑꯃ ꯄꯨꯡꯆꯥꯥ ꯆꯥꯁꯤꯜꯂ ꯂꯩꯕꯅꯤꯅ ꯍꯟꯗꯛ ꯍꯟꯗꯛꯇꯨ ꯑꯗꯨꯝ ꯉꯔꯥꯡꯁꯨ ꯉꯥꯏꯦ ꯉꯁꯁꯨ ꯉꯥꯏ ꯑꯗꯨꯝ ꯍꯥꯏꯗꯤ ꯀꯩꯝꯇ ꯆꯈꯥꯎꯁꯦ ꯊꯥꯗꯕꯒꯤ ꯑꯗꯨꯝ ꯏꯁꯥꯗꯣ ꯄꯠꯊꯔꯛꯀꯦ ꯇꯧꯕꯒꯤ ꯇꯥꯏꯞ ꯇꯧꯔꯛꯄꯗꯣ ꯑꯗꯨꯃꯥꯏꯅ ꯇꯧꯏ ꯌꯥꯝ ꯋꯥꯏꯌꯦ ꯑꯗꯣ ꯉꯁꯥꯏꯁꯨ ꯑꯗꯨꯝ ꯂꯝꯕꯤꯗ ꯈꯤꯇꯪ ꯀꯩꯅꯣ ꯆꯥꯖꯤꯟꯈꯤꯕꯗꯒꯤ ꯑꯗꯨꯝ ꯑꯆꯥ ꯄꯣꯠ ꯈꯔ ꯂꯩꯁꯟ ꯈꯤꯇꯪ ꯇꯦꯛꯈꯠꯂꯛꯏꯅꯤ꯫
ꯍꯣꯏ ꯑꯗꯨꯅꯤꯅꯦ ꯊꯕꯛꯁꯦ ꯏꯁꯥꯁꯦ ꯏꯁꯥꯁꯨ ꯗꯔꯀꯥꯔ ꯇꯥꯏ ꯊꯕꯛꯇꯨꯁꯨ ꯑꯣꯏꯅꯉꯥꯏ ꯍꯣꯠꯅꯔ ꯀꯥꯟꯗꯗꯤꯅꯦ ꯑꯗꯨꯝ ꯋꯥꯕꯅꯦ ꯑꯗꯨ ꯍꯥꯏꯔꯒꯅ ꯍꯌꯦꯡ ꯍꯣꯏ ꯑꯗꯨꯝ ꯍꯌꯦꯡꯗꯣ ꯉꯥꯏꯍꯥꯛ ꯑꯗꯨꯝ ꯃꯉꯥ ꯃꯈꯥꯏ ꯇꯨ ꯇꯔꯨꯛ ꯁꯤ ꯃꯅꯨꯡꯗ ꯑꯗꯨꯝ ꯆꯠꯅꯉꯥꯏ ꯇꯧꯔꯁꯦ ꯑꯗꯨꯒ ꯉꯥꯏꯍꯥꯛꯇꯣ ꯑꯩꯁꯨ ꯐ꯭ꯔꯦꯁ ꯑꯣꯏꯊꯣꯛꯑꯒ ꯋꯥꯈꯟꯗꯣ ꯅꯨꯡꯉꯥꯏꯊꯣꯛꯅꯕ ꯑꯗꯒꯤ ꯁꯨꯝ ꯎꯅꯔꯨꯗ꯭ꯔꯕꯅꯤꯅ ꯑꯗꯨꯝ ꯋꯥꯔꯤ ꯋꯥꯇꯥꯏꯗꯨꯁꯨ ꯀꯩꯅꯣ ꯀꯩꯅꯣ ꯉꯥꯏꯍꯥꯛ ꯁꯥꯟꯃꯤꯟꯅ ꯁꯥꯟꯅꯔꯁꯨ ꯉꯥꯏꯍꯥꯛ ꯐꯩꯗꯅꯀꯣ ꯉꯥꯏꯍꯥꯛ ꯅꯨꯡꯉꯥꯏꯗꯅ ꯆꯠꯇꯕꯗ ꯀꯨꯏꯔꯕꯃꯤꯅ ꯑꯩꯁꯨ ꯏꯁꯥꯗ ꯌꯥꯝ ꯕꯣꯔꯤꯡꯗꯤ ꯆꯨꯔꯕꯅꯦꯕ ꯑꯗꯨꯝ꯫ ꯅꯨꯡꯉꯥꯏꯊꯣꯛꯄ ꯑꯃ ꯈꯪꯗꯕꯩꯇꯥꯗꯣ ꯇꯧꯕꯗꯣ ꯑꯗꯨꯅ ꯍꯌꯦꯡꯗꯣ ꯑꯗꯨꯃꯥꯏꯅ ꯇꯧꯔꯁꯦ ꯅꯪꯁꯨ ꯅꯪ ꯍꯧꯒꯠꯂꯒꯗꯤ ꯑꯗꯨꯝ ꯍꯥꯏꯔꯞ ꯀꯩꯅꯣ ꯇꯧꯔꯛꯑꯣ ꯐꯣꯟ ꯇꯧꯔꯛꯀꯦꯁꯨ ꯇꯧꯔꯛꯑꯣ ꯑꯗꯨꯒ ꯆꯠꯂꯁꯦ ꯑꯗꯨꯗ ꯑꯗꯨꯃꯥꯏꯅ ꯇꯧꯔꯁꯦ ꯑꯗꯨꯒ ꯍꯌꯦꯡ ꯑꯗꯨꯝ ꯀꯩ ꯀꯩꯅꯣ ꯀꯩꯅꯣ ꯁꯥꯟꯅꯔꯁꯨ ꯌꯥꯏꯗꯅꯀꯣ꯫
ꯍꯣꯏ ꯍꯣꯏ ꯑꯗꯨ ꯆꯠꯄꯁꯦ ꯍꯌꯦꯡꯁꯦ ꯀꯔꯝꯅ ꯆꯠꯁꯦ ꯍꯥꯏꯒꯦꯔꯣ꯫ ꯑꯩꯈꯣꯏ ꯍꯥꯟꯅ ꯀꯥꯕ ꯆꯤꯡꯗꯨ ꯀꯥꯁꯦ ꯅꯠꯇ꯭ꯔ ꯅꯠꯇ꯭ꯔꯒ ꯃꯅꯤꯡꯂꯣꯝꯒꯤꯗꯨꯣ ꯀꯥꯁꯤꯔ ꯈꯔ ꯋꯥꯡꯕ ꯈꯔ ꯉꯝꯕꯗꯣ ꯍꯥꯏꯗꯤ ꯈꯔ ꯁꯥꯡꯕꯗꯣ ꯑꯗꯨ ꯀꯥꯁꯤꯔꯥ ꯅꯠꯇ꯭ꯔꯒ ꯅꯪꯅ ꯍꯥꯟꯅ ꯁꯨꯝ ꯆꯠꯂꯝꯕ ꯃꯐꯝꯂꯣꯝꯗ ꯑꯗꯨꯝ ꯍꯦꯟ ꯆꯠꯂꯨꯁꯤꯔꯥ ꯅꯪ ꯑꯄꯥꯝꯕ ꯈꯜ ꯈꯜꯂꯨꯅꯦ ꯍꯌꯦꯡꯗꯤ꯫
ꯍꯌꯦꯡꯁꯦ ꯅꯍꯥꯟꯗꯩꯩ ꯆꯠꯂꯨꯗꯕꯅꯤꯅꯅꯦ ꯑꯁꯥꯡꯕ ꯆꯠꯄꯗꯣ ꯋꯥꯒꯗ꯭ꯔꯥꯁꯨ ꯈꯪꯗꯦ ꯑꯗꯒꯤ ꯍꯣꯏ ꯈꯪꯗꯦ ꯑꯁꯥꯡꯕ ꯆꯠꯄꯗꯨꯅꯗꯤ ꯑꯃꯨꯛ ꯍꯨꯃꯥꯡ ꯀꯩꯀꯥ ꯇꯥꯕꯗꯤ ꯍꯦꯜꯂꯦꯕꯀꯣ ꯈꯤꯇꯪ ꯅꯨꯡꯉꯥꯏꯕꯗꯣ ꯍꯦꯜꯂꯦ ꯑꯗꯨꯒ ꯋꯥꯔꯤ꯫ ꯁꯨꯝꯕ ꯁꯥꯕꯒꯤ ꯅꯨꯡꯉꯥꯏꯕꯅ ꯑꯃꯨꯛ ꯈꯤꯇꯪ ꯅꯦꯝꯕꯁꯤꯅ ꯑꯃꯨꯛ ꯅꯨꯡꯉꯥꯏꯗꯅꯀꯣ ꯑꯗꯣ ꯈꯪꯗꯦꯅꯦ ꯀꯔꯝꯍꯥꯏꯅ ꯇꯧꯁꯦ ꯍꯥꯏꯅꯣ ꯑꯩꯕꯨꯗꯤ ꯑꯗꯨꯝ ꯍꯣꯏ ꯑꯃꯕꯨ ꯑꯣꯏꯔꯁꯨ ꯑꯃꯕꯨ ꯑꯣꯏꯔꯁꯨ ꯐꯔꯦ ꯑꯗꯨꯒ ꯈꯪꯗꯦ ꯋꯥꯈꯜꯁꯦ ꯈꯤꯇꯪ ꯁꯥꯡꯅ ꯆꯠꯄꯁꯤꯅꯅꯦ ꯌꯥꯝ ꯁꯥꯡꯅ ꯆꯠꯄꯗꯨꯅꯗꯤ ꯅꯨꯡꯉꯥꯏꯕꯗꯤ ꯍꯦꯟꯕ꯫ ꯇꯧꯕꯇꯕꯨ ꯑꯩꯈꯣꯏ ꯑꯅꯤꯈꯛꯇꯪ ꯑꯣꯏꯔꯀꯥꯟꯗꯗꯤ ꯑꯃꯨꯛ ꯈꯤꯇꯡ ꯏꯆꯤꯛ ꯆꯤꯛꯄꯒꯤ ꯇꯥꯏꯞꯇꯒ ꯁꯨꯝ ꯇꯧꯕꯗꯣ ꯃꯤ ꯑꯇꯣꯞꯄꯒ ꯑꯝꯇꯒ ꯎꯔꯛꯇꯀꯥꯟꯗꯒ ꯋꯥꯈꯟꯗꯣ ꯑꯗꯨꯃꯥꯏꯅ ꯇꯧꯋꯦ ꯑꯗꯣ ꯑꯅꯛꯄꯗꯨꯅ ꯑꯃꯨꯛ ꯑꯩꯈꯣꯏꯅꯤ ꯑꯗꯨꯝ ꯀꯥꯔꯁꯨ ꯑꯇꯣꯞꯄꯁꯨ ꯑꯗꯨꯝ ꯉꯥꯏꯍꯥꯛ ꯊꯦꯡꯅꯕꯁꯨ ꯑꯗꯨꯝ ꯌꯥꯎꯋꯤꯗꯅꯀꯣ ꯑꯗꯨꯅ꯫ ꯒꯤ ꯑꯃꯛ ꯋꯥꯈꯟꯗꯣ ꯈꯤꯇꯪ ꯂꯨꯝꯊꯣꯛꯑꯦ ꯑꯗꯣ ꯌꯦꯡꯉꯁꯦ ꯑꯗꯨꯝ ꯅꯪꯁꯨ ꯀꯔꯝꯕ ꯅꯪꯅꯁꯨ ꯀꯔꯝꯕꯅ ꯍꯦꯟꯅ ꯍꯥꯏꯗꯤ ꯐꯗꯧ ꯃꯥꯟꯈꯤ ꯑꯗꯣ ꯑꯗꯒꯤ ꯍꯧꯖꯤꯛ ꯍꯧꯖꯤꯛ ꯁꯨꯃꯥꯏꯅ ꯈꯟꯅꯔꯁꯨ ꯍꯌꯦꯡꯗꯣ ꯑꯗꯨꯝ ꯇꯥꯏꯃꯤꯡ ꯌꯥꯗꯕꯗꯒꯤ ꯑꯅꯛꯄꯗ ꯆꯠꯈꯤꯕꯁꯨ ꯌꯥꯏ ꯑꯣ꯫ ꯑꯗꯒꯤ ꯈꯔ ꯍꯦꯟꯒꯠꯂꯒ ꯑꯔꯥꯞꯄꯗ ꯆꯠꯈꯤꯕꯁꯨ ꯌꯥꯏ ꯑꯗꯨꯅ ꯌꯦꯡꯉꯁꯦ ꯅꯪꯒꯤꯁꯨ ꯀꯔꯝꯕ ꯄꯥꯝꯒꯦꯅꯤ ꯍꯥꯏꯕ ꯍꯥꯏꯕꯤꯔꯛꯑꯣꯅꯦ꯫
ꯍꯣꯏ ꯌꯥꯏꯌꯦ ꯑꯗꯨꯝ ꯑꯁꯥꯡꯕꯗ ꯆꯠꯂꯨꯁꯤꯗꯔꯁꯨ ꯋꯥꯔꯁꯨ ꯋꯥꯅꯀꯣ ꯈꯔ ꯁꯥꯡꯅ ꯆꯠꯂꯒ ꯅꯍꯥꯟꯈꯩꯗ ꯆꯠꯂꯨꯗ꯭ꯔꯕꯅꯤꯅ ꯑꯗꯨꯝ ꯉꯝꯗ꯭ꯔꯁꯨ ꯍꯥꯏꯐꯦꯠ ꯍꯥꯏꯐꯦꯠ ꯄꯣꯠꯊꯥꯔꯒ ꯆꯠꯂꯒ꯫ ꯑꯗꯒꯤ ꯍꯩꯅꯧ ꯀꯩꯀꯥꯁꯨ ꯑꯗꯨꯝ ꯍꯦꯛꯂ ꯍꯦꯛ ꯎꯁꯦꯕꯀꯣ ꯆꯥꯗꯕꯁꯨ ꯀꯨꯏꯔꯦ꯫ ꯆꯥꯅꯤꯡꯉꯦ ꯑꯗꯨꯅ ꯈꯨꯗꯛ ꯈꯨꯗꯛꯇ ꯍꯦꯛꯂꯒ ꯇꯔ ꯆꯥꯕ ꯑꯗꯣ ꯍꯌꯦꯡ ꯊꯥꯡꯅꯁꯨ ꯐꯥꯏꯔꯛꯀꯦ ꯅꯪꯅꯁꯨ ꯍꯥꯞꯅꯕꯀꯣ ꯑꯗꯨꯝ ꯆꯩꯦꯔꯪ ꯈꯪꯗꯦ ꯈꯥꯎ ꯈꯪꯗꯦ ꯄꯨꯕꯗ ꯌꯥꯡꯒꯗꯕ ꯅꯨꯡꯉꯥꯏꯒꯗꯕ ꯄꯣꯠ ꯑꯃ ꯄꯨꯔꯛꯑꯣ ꯑꯩꯁꯨ ꯍꯥꯏꯐꯦꯠ ꯑꯗꯨꯝ ꯄꯨꯔꯛꯀꯦ ꯑꯗꯨꯝ ꯀꯨꯏꯔꯅꯀꯣ ꯆꯥꯗꯕꯗꯣ ꯍꯌꯦꯡꯁꯦ ꯑꯩꯁꯨ ꯑꯃꯨꯛꯁꯨ ꯆꯠꯇꯣꯏꯔꯦ ꯒ꯭ꯌꯥꯟ ꯇꯥꯗ꯭ꯔꯦ ꯑꯗꯣ ꯉꯁꯤ ꯑꯗꯨꯝ꯫ ꯍꯥꯏꯐꯦꯠꯇꯤ ꯍꯣꯏ ꯍꯪꯅꯒꯤꯅꯤ ꯍꯥꯏꯗ ꯆꯠꯂꯁꯨ ꯆꯠꯇꯧ ꯃꯥꯟꯗꯦꯗ ꯑꯩꯗꯤ ꯋꯥꯔꯦꯅ ꯂꯩ ꯑꯗꯣ ꯑꯗꯨꯝ ꯌꯥꯗꯕꯀꯣ ꯃꯤꯌꯥꯝꯒꯤ ꯊꯕꯛꯅꯤꯅ ꯑꯃ ꯇꯧꯔꯒ ꯑꯃ ꯌꯥꯎꯗꯕꯁꯨ ꯅꯨꯡꯉꯥꯏꯇꯕꯀꯣ ꯑꯗꯨꯗꯨꯒꯤ ꯋꯥꯅꯤꯗ ꯇꯧꯔꯤꯁꯦ ꯍꯥꯏꯗꯤ꯫ ꯇꯧꯅꯤꯡ ꯇꯕꯒꯤ ꯅꯠꯇꯕ ꯑꯗꯩ ꯕꯔꯥ ꯕꯔꯥꯁꯨ ꯑꯗꯨꯝ꯫ ꯇꯤꯡꯉꯤꯗꯣ ꯗꯣ ꯆꯍꯨꯝ ꯆꯍꯨꯝꯗꯤ ꯑꯗꯨꯝ ꯆꯠꯂꯤꯅꯦꯕ ꯕꯔꯥꯁꯤꯗ ꯍꯪꯒꯠ ꯍꯟꯗꯥꯗ ꯆꯠꯈꯤꯕꯗꯣ ꯆꯥꯝꯃ ꯂꯧꯗꯣꯏꯅꯤ ꯍꯜꯂꯛꯄꯗ ꯆꯥꯝꯃ ꯂꯧꯗꯣꯏꯅꯤ ꯃꯇꯦꯛ ꯃꯇꯦꯛ ꯑꯅꯤꯔꯛ ꯇꯣꯡꯗꯣꯏꯅꯤ ꯀꯨꯟꯊ꯭ꯔꯥ ꯀꯨꯟꯊ꯭ꯔꯥ ꯑꯍꯨꯝ ꯑꯍꯨꯝ ꯑꯅꯤ ꯑꯅꯤ ꯑꯗꯨꯃꯥꯏꯅ ꯇꯧꯔꯒ ꯆꯍꯨꯝ ꯀꯨꯟ ꯆꯍꯨꯝ ꯌꯥꯡꯈꯩ ꯁꯨꯃꯥꯏꯅ ꯆꯪꯉ ꯌꯥꯎꯋꯦꯕ ꯑꯗꯨꯅ ꯏꯁꯥꯁꯨ ꯋꯥ ꯋꯥ ꯑꯗꯩ ꯀꯩꯅꯣꯁꯨ ꯇꯧꯕ ꯑꯗꯨꯅ ꯍꯦꯛꯇ ꯃꯥꯏ ꯄꯥꯛꯑꯕꯁꯨ ꯄꯥꯛꯄ ꯅꯠꯇꯕ ꯑꯗꯨꯝ ꯋꯥꯈꯟꯗꯣ ꯍꯜꯂꯛꯀꯥꯟꯗ ꯑꯗꯨꯝ ꯅꯨꯡꯉꯥꯏꯇꯕꯒꯤ ꯀꯩꯀꯩ ꯇꯧꯔꯒ ꯑꯗꯨꯝ ꯂꯥꯛꯄꯗ ꯌꯥꯝ ꯅꯨꯡꯉꯥꯏꯇꯕ ꯑꯃ ꯑꯣꯏꯕꯗꯣ ꯑꯗꯨꯃꯥꯏ ꯋꯥꯈꯜꯁꯨ ꯋꯥꯠꯂꯦ ꯑꯩ ꯉꯥꯏꯍꯩ ꯋꯥꯔꯨꯔꯤꯁꯦ ꯑꯩ ꯑ ꯃꯍꯩ ꯑꯃꯗꯤ ꯐꯪꯉꯦꯀꯣ ꯍꯥꯏꯕꯒꯤ ꯄꯣꯠ ꯑꯃ ꯏꯎ ꯎꯗꯕꯗꯣ ꯑꯗꯨꯗ ꯅꯨꯡꯉꯥꯏ ꯇꯕꯒꯤ ꯋꯥꯅꯤ꯫ ꯑꯗꯨꯝ ꯍꯣꯔꯦꯟ ꯑꯗꯨꯝ ꯍꯌꯦꯡꯁꯦ꯫ ꯀꯩꯅꯣ ꯇꯧꯔ ꯆꯠꯂꯨꯔꯁꯦ ꯈꯔ ꯁꯥꯡꯕꯗꯣ ꯅꯪꯁꯨ ꯑꯗꯨꯝ ꯅꯤꯡꯁꯤꯡꯉꯒꯀꯣ ꯑꯗꯣ ꯅꯪ ꯑꯩꯁꯦ ꯏꯁꯤꯡꯁꯤꯛꯇ ꯀꯥꯎꯋꯦꯕꯀꯣ ꯅꯪꯒꯤ ꯑꯗꯨꯝ ꯀꯩꯅꯣ ꯇꯧꯔꯒ ꯅꯪꯒꯤ ꯒꯥꯔꯤ ꯃꯅꯨꯡꯗ ꯍꯥꯞꯆꯤꯜꯂꯒ ꯑꯗꯨꯝ ꯌꯥꯝ ꯆꯥꯎꯗ꯭ꯔꯁꯨ ꯑꯗꯩ ꯑꯩꯈꯣꯏꯗꯤ ꯕꯣꯇꯜꯁꯨ ꯑꯃꯨꯛ ꯊꯤꯅꯕ ꯀꯩꯅꯣ ꯇꯧꯕ꯫ ꯆꯪꯗꯣꯏꯅꯤ ꯅꯪ ꯑꯗꯨ ꯌꯥꯗꯤ ꯏꯁꯤꯡ ꯃꯆꯥ ꯑꯃꯒ ꯄꯥꯏꯕꯤꯔꯛꯑꯣ ꯏꯁꯤꯡꯗꯨ ꯃꯔꯛꯇ ꯈꯥꯎꯔꯥꯡꯉꯕ ꯈꯣꯠꯄꯁꯨ ꯌꯥꯎꯔꯛꯏ ꯑꯩꯁꯨ ꯊꯥꯡ ꯑꯃꯒ ꯈꯥꯎ ꯑꯃꯒ ꯑꯩꯕꯝ ꯊꯣꯛꯄ ꯄꯥꯏꯔꯛꯑꯒꯦ ꯅꯪꯒꯤꯁꯨ ꯊꯥꯡ ꯑꯃ ꯈꯥꯎ ꯑꯃ ꯅꯪꯅ ꯄꯨꯅꯤꯡꯕ ꯀꯩꯗꯧꯕ ꯂꯩꯕ ꯃꯌꯥꯝꯗꯣ ꯑꯗꯨꯝ ꯄꯨꯔꯛꯑꯣ ꯍꯥꯏꯗꯤ ꯍꯧꯖꯤꯛꯇꯤ ꯌꯥꯝ ꯁꯦꯝꯒꯠꯄ ꯈꯣꯠꯄ ꯑꯣꯏꯗ꯭ꯔꯤꯕꯅꯤꯅ ꯑꯗꯨꯝ꯫ ꯂꯧꯅꯤꯡꯕꯗꯣ ꯈꯔ ꯂꯧꯕ ꯌꯥꯗꯤ ꯑꯗꯨꯝ ꯃꯤ ꯁꯪꯕ ꯈꯣꯠꯄ ꯇꯧꯔꯗꯤ ꯍꯌꯦꯡ ꯅꯪꯅ ꯂꯧꯅꯤꯡꯕ ꯄꯥꯝꯕꯤ ꯀꯩꯀꯩ ꯂꯩꯕ ꯈꯣꯠꯄ ꯃꯌꯥꯝꯗꯣ ꯂꯧꯕꯗꯣ ꯈꯔ ꯇꯥꯛꯒꯅꯤꯅꯀꯣ ꯑꯗꯨꯗꯨꯒꯤ꯫
ꯍꯣꯏ ꯌꯥꯏꯌꯦ ꯌꯥꯏꯌꯦ ꯅꯪ ꯊꯥꯡꯗꯨꯃ ꯄꯣꯔꯛꯑꯣ ꯑꯩꯁꯨ ꯏꯁꯤꯡ ꯕꯣꯇꯜ ꯑꯃ ꯄꯥꯏꯔꯛꯑꯒꯦ ꯑꯗꯨꯒ ꯕꯦꯒꯇꯨꯁꯨ ꯌꯦꯡꯉꯛꯑꯒꯦ ꯑꯗꯨꯒ ꯌꯥꯝ ꯀꯟꯅꯗꯤ ꯍꯦꯛꯇꯣꯛꯀꯨꯟꯁꯦ ꯍꯦꯛꯇꯣꯛ ꯈꯨꯨꯟꯁꯦ ꯍꯥꯏꯕꯗꯤ ꯈꯪꯗꯦ ꯃꯑꯣꯡꯕꯨꯗꯤ ꯌꯦꯡꯉꯁꯦ ꯑꯗꯨꯒ ꯍꯥꯏꯕꯗꯤ ꯌꯥꯝ ꯀꯟꯅ꯫ ꯑꯗꯨꯝ ꯅꯨꯡꯇꯤ ꯈꯔ ꯈꯔ ꯍꯦꯛꯄꯗꯁꯨ ꯕꯤꯠ ꯂꯩꯕꯅꯤ ꯅꯣꯡꯃꯗ ꯄꯨꯂꯞ ꯍꯦꯛꯛꯇꯣꯛꯄꯗꯨꯩ ꯃꯍꯨꯠꯇꯀꯣ ꯑꯗꯨꯒ ꯑꯥꯗ ꯑꯗꯨꯃꯥꯏꯅ ꯆꯥꯕꯗꯨꯕꯨꯗꯤ ꯕꯤꯠꯇꯤ ꯌꯥꯝ ꯂꯩꯌꯦ ꯊꯨꯝ ꯈꯔꯁꯨ ꯄꯥꯏꯔꯁꯨ ꯌꯥꯕꯨ ꯈꯪꯗꯦꯗ ꯍꯥꯏꯗꯤ ꯊꯨꯝ ꯈꯔ ꯈꯤꯇꯪ ꯆꯥꯏꯁꯤꯜꯂꯒ ꯆꯥꯕꯗ ꯌꯥꯝ ꯍꯥꯎꯔꯧꯗꯦ ꯃꯥꯜꯂꯦ ꯑꯌꯨꯛ ꯑꯌꯨꯛ ꯑꯣꯏꯕꯅꯤꯅ ꯑꯃꯨꯛ ꯈꯪꯗꯦ ꯌꯥꯝ ꯀꯟꯅ꯫ ꯀꯩꯅꯣ ꯑꯣꯏꯕꯗꯨꯁꯨ ꯑꯗꯣ ꯌꯦꯡꯉꯁꯦ ꯑꯗꯨꯒ ꯍꯌꯦꯡꯁꯦ ꯑꯗꯨꯃꯥꯏꯅ ꯑꯗꯨꯝ ꯆꯠꯂꯁꯦ ꯕꯦꯒ ꯄꯥꯏꯔꯛꯑꯒꯦ ꯑꯩꯁꯨ ꯑꯗꯨ ꯒꯥꯔꯤꯗꯨꯗꯤ ꯅꯣꯏꯗ ꯑꯗꯨꯝ ꯊꯝꯅꯝꯃꯁꯦ ꯑꯗꯨꯒ ꯑꯗꯨꯝ ꯄꯥꯏꯔꯁꯦ ꯕꯣꯇꯜꯗꯣ ꯑꯗꯨꯒ ꯑꯗꯨꯃꯥꯏꯅ ꯆꯠꯁꯦ꯫
ꯍꯣꯏ꯫ ꯐꯔꯦ ꯐꯔꯦ ꯑꯗꯨꯗꯤ ꯑꯩ ꯊꯝꯈꯤꯒꯦꯀꯣ꯫
ꯍꯣꯏ ꯍꯣꯏ꯫